ꯍꯜꯂꯣ ꯇꯥꯕ꯭ꯔꯣ ꯑꯥ ꯇꯥꯏ ꯇꯥꯏ ꯀꯩꯗꯧꯔꯤꯒꯦ
ꯑꯥꯎ ꯑ ꯂꯩ
ꯑꯣ ꯀꯩꯅꯣ ꯀꯨꯏꯔꯅ ꯀꯣꯜ ꯋꯥꯔꯤ ꯁꯥꯟꯅꯗꯕ
ꯑꯧ ꯀꯨꯏꯔꯦ
ꯀꯔꯤ ꯀꯔꯤ ꯇꯧꯔꯤꯒꯦ ꯍꯧꯖꯤꯛꯀꯥꯟꯁꯤꯕꯨ
ꯀꯨꯏꯔꯦ ꯀꯃꯥꯏꯅ ꯇꯧꯔꯤꯒꯦ ꯍꯧꯖꯤꯛ ꯍꯧꯖꯤꯛ ꯑꯗꯨꯗꯤ ꯎꯝ
ꯑꯣ ꯀꯔꯤ ꯍꯦꯟꯖꯥꯡ ꯆꯥꯔꯕ
ꯏꯟꯖꯥꯡꯁꯦ ꯑꯩꯈꯣꯏꯒꯤ ꯏꯟꯁꯥꯡꯁꯦ ꯀꯥꯡꯁꯣꯏ ꯑꯃꯅꯦ ꯑꯗꯒꯤ ꯏꯔꯣꯝꯕ ꯑꯃꯅꯦ ꯇꯧꯔꯦ
ꯑꯣ ꯍꯥꯎꯔꯦ
ꯍꯥꯎꯋꯦ ꯏꯟꯖꯥꯡꯗꯤ ꯋꯦꯗꯔꯁꯦꯀꯣ ꯑꯣꯟꯊꯣꯛ ꯑꯣꯟꯁꯤꯟ ꯇꯧꯔꯛꯄ ꯑꯗꯒꯤ ꯑꯗꯨꯝ ꯁꯒ꯭ꯔꯤ ꯑꯃ ꯀꯥꯡꯍꯧ ꯑꯃ ꯀꯥꯡꯁꯣꯏ ꯑꯃ ꯏꯔꯣꯝꯕ ꯑꯃ ꯍꯧꯖꯤꯛ ꯖꯤ ꯀꯥꯟꯁꯦ ꯌꯥꯝ ꯀꯟꯅ ꯆꯠꯅꯕ ꯗꯧꯅ ꯆꯥꯕ ꯇꯁꯨ ꯌꯥꯝ ꯍꯥꯎꯕꯗꯧꯅ ꯇꯧꯋꯤ ꯑꯗꯨꯝ ꯌꯥꯝ ꯍꯥꯎꯋꯦ ꯑꯩꯈꯣꯏ ꯃꯥꯒꯤ ꯈꯨꯠ ꯍꯥꯏꯔꯦꯗꯅ ꯍꯥꯏꯗꯤ ꯊꯥꯏꯅꯒꯤ ꯑꯍꯜ ꯂꯃꯟꯒꯤ ꯈꯨꯠ ꯅꯣꯏꯗꯤ ꯆꯥꯔꯕꯣ ꯀꯃꯥꯏꯅ ꯇꯧꯔꯒꯦ
ꯑꯩꯁꯨ ꯆꯥꯔꯦ ꯀꯨꯏꯗ꯭ꯔꯤꯌꯦ ꯆꯥꯛꯊꯣꯛꯄ
ꯑꯣ ꯀꯔꯤ ꯃꯊꯦꯜ ꯑꯣꯏꯅ ꯆꯥꯔꯒꯦ
ꯑꯁ ꯉꯁꯤꯗꯤ ꯀꯩꯅꯣ ꯆꯥꯏ ꯀꯨꯏꯔꯕ ꯃꯇꯨꯡꯗ ꯁꯒꯣꯜ ꯍꯋꯥꯏ
ꯎꯝ ꯀꯅꯥꯅ ꯊꯣꯡꯉꯤꯅꯣ
ꯈꯣꯃꯥꯅ ꯊꯣꯡꯉꯦ ꯁꯒꯣꯜ ꯍꯋꯥꯏ ꯀꯩꯅꯣ ꯇꯧꯕꯗꯣ ꯈꯡꯕꯔꯥ ꯁꯒꯣꯜ ꯍꯋꯥꯏꯅꯦ ꯑꯗꯩ ꯊꯨꯝꯌꯥꯛꯄꯤꯗꯣ
ꯑꯥ
ꯑꯗꯨ ꯊꯥꯛꯑꯦ ꯑꯗꯨꯒ ꯁꯒꯣꯜ ꯍꯋꯥꯏꯗ ꯀꯩꯅꯣ ꯍꯥꯞꯄ ꯍꯥꯎꯕꯅꯦ ꯁꯥꯥ ꯃꯔꯣꯏꯗꯣ
ꯁꯥꯃꯔꯣꯏ ꯑꯗꯒꯤ ꯆꯅꯝꯁꯦ ꯄꯨꯝ ꯃꯄꯨꯝ ꯊꯥꯑꯁꯨꯀꯣ ꯃꯍꯥꯎꯑꯃ ꯌꯥꯝ ꯀꯟꯅ ꯊꯣꯛꯄꯅꯦ
ꯏꯁ ꯁꯒꯣꯜ ꯍꯋꯥꯏ ꯍꯥꯏꯔꯒ ꯑꯁ ꯑꯉꯥꯡ ꯑꯣꯏꯔꯤꯉꯩ ꯗꯗꯤ ꯑꯦꯛꯖꯥꯝ ꯆꯠꯄꯁꯦ
ꯑꯥ
ꯀꯩꯅꯣꯒ ꯁꯒꯣꯜꯋꯥꯏ ꯊꯣꯡꯉ ꯄꯤꯖꯔꯛꯇꯔꯣ ꯏꯃꯥꯅꯒ
ꯑꯥ ꯍꯣ ꯍꯣ ꯍ ꯍꯣ ꯑꯩꯈꯣꯏꯒꯤ ꯁꯒꯣꯜꯗꯧꯅ ꯌꯥꯡꯉꯦ ꯀꯥꯏ ꯍꯥꯏꯅꯕꯗꯣ
ꯎꯝ ꯑꯦꯁ ꯑꯦꯛꯖꯥꯝ ꯅꯨꯡꯉꯥꯏꯅꯕꯅꯤ ꯁꯒꯣꯜꯗꯧꯅ ꯌꯥꯡꯅ ꯏꯅꯕ ꯅꯤꯍꯥꯏꯅꯥ
ꯊꯥꯏꯅꯒꯤ ꯑꯍꯜ ꯂꯃꯟꯒꯤ ꯄꯥꯎꯔꯣꯁꯦ ꯑꯩꯈꯣꯏ ꯀꯛꯄ ꯌꯥꯗꯕ ꯖꯥꯠꯅꯤꯗ
ꯎꯝ ꯑꯗꯨꯅꯤ
ꯑꯗꯨꯝ ꯂꯥꯏꯔꯤꯛ ꯈꯔꯒ ꯈꯔꯒ ꯄꯥꯔꯗꯤ ꯁꯒꯣꯜ ꯍꯋꯥꯏꯒ ꯆꯥꯔꯗꯤ ꯑꯗꯨꯝ ꯁꯒꯣꯜꯗꯧꯅ ꯑꯗꯨꯝ ꯌꯥꯡꯕꯖꯥꯠꯅꯤ ꯗ ꯏꯕ ꯀꯥꯟꯗꯀꯣ
ꯃꯥꯅꯦ ꯃꯥꯅꯦ ꯑꯃꯥꯏꯅ ꯂꯩꯅꯩꯗꯅ ꯊꯥꯖꯅꯕꯤꯗꯣ
ꯑꯥ ꯊꯥꯖꯅꯕꯤꯗꯣ
ꯀꯩꯅꯣ ꯍꯩꯖꯤꯛꯀꯥꯟꯁꯤꯕꯨ ꯅꯪꯕꯣ ꯀꯔꯤ ꯀꯔꯤ ꯇꯧꯔꯤꯒꯦ
ꯀꯔꯤ ꯍꯥꯏꯅꯤ ꯑꯩꯈꯣꯏ ꯂꯥꯏꯔꯤꯛ ꯈꯔ ꯄꯥ ꯑꯗꯒꯤ ꯌꯦꯟ ꯉꯥꯅꯨ ꯈꯔ ꯂꯣꯏ ꯑꯣꯛ ꯈꯔ ꯂꯣꯏ ꯄꯥꯔꯠ ꯇꯥꯏꯝ ꯖꯣꯕ ꯑꯗꯨꯝ ꯈꯔ ꯑꯗꯨꯝ ꯇꯧ ꯁꯨꯃꯥꯏꯅ ꯑꯗꯨꯝ ꯂꯩꯔꯤꯌꯦ
ꯑꯣ ꯑꯁ ꯑꯗꯨ ꯍꯥꯏꯔꯒ ꯑꯝꯇꯪ ꯑꯩꯈꯣꯏ ꯀꯥꯡꯕꯨ ꯃꯌꯥꯝꯗꯣ ꯑꯝꯇꯪ ꯅꯣꯡꯃꯗꯤ ꯀꯣꯏꯕ ꯆꯠꯄ ꯌꯥꯕꯅꯤꯍꯦ
ꯌꯥꯏꯌꯦ ꯑꯝꯇ ꯍꯧꯕꯨ ꯍꯧꯔꯛꯅꯔꯛꯇꯦ ꯍꯥꯏꯔꯃꯤꯅꯦꯍꯦ
ꯃꯐꯝꯁꯤꯕꯨ ꯀꯥꯏꯗ ꯁꯤꯟꯖꯤꯒꯦ
ꯑꯦ ꯍꯧꯖꯤꯛꯀꯥꯟ ꯌꯥꯝ ꯀꯟꯅ ꯆꯠꯅꯔꯤꯕ ꯏꯃꯥꯟꯅꯕ ꯑꯃꯒꯤꯁꯨ ꯑꯣꯏꯔꯤꯕ ꯊꯣꯏꯕꯤ ꯊꯣꯏꯕꯤ ꯀꯩꯅꯣꯝ ꯍꯥꯏꯗꯥꯏꯅꯦ ꯊꯣꯏꯕꯤ ꯍꯣꯝ ꯏꯁꯇꯦ ꯊꯣꯏꯕꯤ ꯍꯣꯝ ꯍꯧꯖꯤꯛ ꯂꯣꯛꯇꯥꯛ ꯃꯌꯥꯏꯗ ꯑꯩꯈꯣꯏꯒꯤ ꯀꯦꯝꯄꯤꯡ ꯇꯧꯔꯒ ꯑꯍꯤꯡ ꯇꯨꯝꯅꯕꯤ ꯈꯣꯠ ꯌꯥꯝ ꯂꯩꯕꯅꯦꯕ
ꯑꯣ ꯑꯗꯨꯒꯤꯗꯣ ꯑꯩꯩꯅ ꯇꯗ ꯑꯗꯨ ꯑꯩ ꯍꯪꯀꯥꯟꯗ ꯑꯗꯨꯒꯤꯗꯣ ꯍꯥꯏꯐꯦꯠ ꯋꯥꯔꯤ ꯁꯥꯏꯑꯕꯀꯣ
ꯑꯥ
ꯆꯠꯂꯒꯗꯤ ꯅ ꯑꯩꯅ ꯄ꯭ꯂꯥꯟꯁꯨ ꯇꯧꯕ ꯑꯩꯈꯣꯏꯒꯤ ꯑꯍꯥꯟꯕꯗꯒꯤ ꯑꯩꯈꯣꯏ ꯂꯣꯛꯇꯥꯛ ꯌꯧꯔꯅꯤꯗꯅ ꯀꯔꯤꯒꯨꯝꯕ ꯑꯩꯈꯣꯏꯅ ꯑꯍꯤꯡ ꯀ ꯀꯩ ꯍꯥꯏꯇꯥꯔꯗꯤ ꯃꯤ ꯑꯃꯗ ꯂꯨꯄꯥ ꯆꯥꯝꯃꯉꯥ ꯂꯧꯋꯦꯌꯦ
ꯑ ꯑꯩ ꯃꯥꯏ ꯆꯥꯎꯋꯅꯦ ꯑꯗꯨꯁꯨ ꯁꯗꯝ
ꯑꯥ
ꯑꯗꯨ ꯑꯣꯏꯇꯥꯔꯗꯤ ꯑꯍꯤꯡ ꯑꯗꯩꯗꯤ ꯑꯗꯨ ꯃꯊꯛꯇ ꯑꯃ ꯀꯩꯅꯣ ꯇꯧꯈꯤꯅꯤ ꯑꯩꯈꯣꯏ ꯕꯣꯠ ꯊꯧꯁꯤꯟꯕꯩꯗꯣ
ꯑꯥ ꯕꯣꯠ ꯊꯧꯖꯝꯕꯒꯤ
ꯑꯗꯣ ꯍꯪꯀꯠ ꯍꯟꯇꯥꯗ ꯊꯤꯟꯗꯣꯛꯊꯤꯟꯖꯤꯟꯗ ꯃꯣꯏ ꯃꯤ ꯑꯃꯗ ꯆꯥꯝꯉ ꯆꯥꯝꯃꯉ ꯂꯧꯏ ꯍꯥꯏꯕ꯭ꯔꯥ
ꯑꯥ
ꯑꯗꯨꯏꯁꯨ ꯑꯗꯨꯃꯥꯏꯅ ꯍꯥꯏꯔꯛꯑꯦꯕꯀꯣ
ꯑꯥ
ꯑꯗꯨ ꯂꯩꯔꯦ ꯑꯗꯩꯗꯤ ꯀꯔꯤꯒꯨꯝꯕ ꯑꯩꯈꯣꯏꯅ ꯑꯍꯤꯡ ꯂꯦꯛꯑꯣꯏ ꯍꯥꯏꯇꯥꯥꯔꯒꯗꯤꯀꯣ
ꯑꯥ
ꯀꯩꯅꯣ ꯇꯧꯗꯣꯏꯅꯦꯕ ꯂꯨꯄꯥ ꯆꯍꯨꯝ ꯆꯍꯨꯝ ꯂꯧꯏꯦ ꯃꯤ ꯑꯃꯗ
ꯑꯣ ꯑꯠꯆꯥ ꯌꯥꯝꯅ ꯐꯕꯖꯥꯅꯤ ꯑꯗꯨꯗꯤ ꯑꯩꯈꯣꯏꯒꯤ ꯌꯥꯝ ꯅꯨꯡꯉꯥꯏꯅ ꯏꯁꯩ ꯅꯨꯡꯉꯥꯏꯒꯦ ꯁꯤꯜꯂꯒ ꯌꯥꯝ ꯅꯨꯡꯉꯥꯏꯅ ꯀꯩꯒ ꯇꯧꯕ ꯌꯥꯅꯤꯅꯦꯕ
ꯎꯝ ꯌꯥꯅꯤꯌꯦ ꯍꯥꯏꯗꯤ ꯃꯐꯝꯗꯣ ꯑ ꯑꯩꯈꯣꯏꯒꯤ ꯂꯣꯛꯇꯥꯛ ꯃꯌꯥꯏꯅꯤꯅꯀꯣ ꯑꯩꯈꯣꯏꯅ ꯂꯥꯛꯅꯤꯡꯕ ꯈꯣꯠꯅꯤꯡ ꯉꯅꯤꯡꯕ ꯂꯣꯏꯅꯗ ꯌꯥꯔꯦ ꯏꯔꯣꯏꯒꯦꯁꯨ ꯌꯥꯔꯦ ꯃꯐꯝ ꯃꯐꯝꯕꯨꯗꯤ ꯌꯥꯝ ꯅꯨꯡꯉꯥꯏꯕꯖꯥꯠꯅꯤꯗ ꯑꯩꯈꯣꯏ ꯂꯣꯛꯇꯥꯛ ꯃꯌꯥꯏꯒꯤ ꯅꯨꯡꯁꯤꯠ ꯑꯏꯤꯡꯕ ꯀꯥꯏꯁꯤ ꯁꯤꯠꯂꯛꯇꯅ ꯑꯗ ꯌꯥꯝ ꯅꯨꯡꯉꯥꯏꯕ ꯑ ꯑꯃꯅ ꯀꯩꯅꯣ ꯇꯧꯋꯦ ꯑꯩꯈꯣꯏꯒꯤ ꯑꯩꯈꯣꯏꯅ ꯀꯩꯕ ꯀꯣꯜ ꯂꯤꯛ ꯌꯨꯝꯗꯒꯤ ꯃꯛ ꯐꯔꯛ ꯇꯥꯔꯁꯨ ꯀꯣ
ꯎꯝ
ꯃꯣꯏꯗꯨꯗꯒꯤ ꯑꯗꯨꯝ ꯋꯥꯏꯒ ꯑꯗꯨꯝ ꯁꯤꯖꯤꯟꯅꯕ ꯌꯥꯕꯖꯥꯠꯅꯤ
ꯑꯣ ꯑꯁ ꯌꯥꯝ ꯐꯔꯖꯥꯠꯅꯤꯅꯦ ꯑꯗꯨꯗꯤ
ꯑꯦ ꯅꯣꯡꯃ ꯀꯪꯗꯤ ꯌꯥꯏꯌꯦ ꯑꯣ ꯒ꯭ꯌꯥꯁ ꯁꯤꯡꯁꯤ ꯑꯗꯨꯝ ꯃꯣꯏꯅ ꯑꯗꯨꯝ ꯄꯗꯅꯦ
ꯂꯣꯏꯅ ꯐ꯭ꯔꯤꯗꯜ ꯍꯥꯏꯗꯤ ꯐ꯭ꯔꯤꯗꯤ ꯑꯩꯈꯣꯏꯒꯤ ꯄꯦꯃꯦꯟ ꯇꯧꯈꯤꯕꯗꯣ ꯑꯩꯈꯣꯏꯒꯤ ꯆꯥꯔꯖ ꯀꯩꯀꯩ ꯊꯤꯈꯤꯕꯗꯨꯗ ꯂꯣꯏꯅ ꯌꯥꯎꯗꯕ ꯕ
ꯎꯝ ꯑꯗ ꯌꯥꯎꯔꯛꯀꯗꯣꯏꯅꯦ ꯃꯣꯏꯅ ꯑꯗꯨꯝ ꯍꯥꯏꯔꯛꯀꯅꯤ ꯅꯣꯏꯒꯤ ꯆꯥꯛꯈꯨꯝꯁꯤ ꯀꯩ ꯋꯥꯏꯗꯦꯗꯔꯅ ꯍꯪꯛꯀꯅꯦꯕꯀꯣ
ꯑꯥ
ꯑꯗꯨ ꯋꯥꯏꯒꯦ ꯍꯥꯏꯇꯥꯥꯔꯒꯗꯤ ꯃꯣꯏꯅ ꯑꯗꯨꯝ ꯑꯗꯨꯒꯤ ꯑꯦꯛꯁꯇ꯭ꯔꯥ ꯆꯥꯔꯖ ꯀꯥꯛꯄꯤꯌꯣ ꯍꯥꯏꯔꯛꯀꯅꯦꯕ
ꯑꯣ ꯑꯆꯥ ꯅꯨꯡ ꯍꯥꯏꯥꯏꯖꯥꯅꯤ
ꯗ ꯑꯁ ꯑꯩꯅ ꯑꯃ ꯆꯠꯅꯤꯡꯕ ꯑꯃꯁꯨ ꯂꯩꯔꯤꯅꯤ
ꯀꯥꯏ ꯋꯥꯏꯗꯅꯣꯅꯦ
ꯅꯣꯏꯔꯣꯝ ꯁꯥꯏꯠ ꯍꯥꯏꯒꯗ꯭ꯔꯥ ꯑꯩꯈꯣꯏꯒꯤ ꯀꯩꯅꯣ ꯑꯟꯗꯔꯔꯣꯝꯁꯤꯁꯨ ꯈꯔ ꯅꯨꯡꯉꯥꯏꯕ꯭ꯔꯣ
ꯑꯁ ꯑꯟꯗ꯭ꯔꯣꯔꯣꯝꯒꯤ ꯍꯧꯖꯤꯛꯀꯥꯟ ꯌꯥꯝ ꯀꯟꯅ ꯅꯨꯡꯉꯥꯏ ꯃꯤ ꯚꯤꯖꯤꯇꯔ ꯌꯥꯝ ꯂꯥꯛꯑꯦ ꯍꯥꯏꯕꯅꯤ ꯍꯧꯖꯤꯛꯀꯥꯟꯁꯦ
ꯑꯗꯨꯅꯦ ꯅꯪꯅ ꯈꯔ ꯈꯪꯉꯦ ꯈꯔ ꯍꯥꯏꯔꯧꯗꯅ ꯄꯟ꯭ꯔꯣ ꯀꯃꯥꯏ ꯀꯃꯥꯏ ꯇꯧꯋꯦꯗ
ꯑꯟꯗ꯭ꯔꯣꯁꯦ ꯑꯩꯈꯣꯏꯒꯤ ꯍꯧꯖꯤꯛꯀꯤ ꯁꯟꯊꯩ ꯄꯥ ꯂꯩꯕꯗꯣ ꯁꯟꯗꯩ ꯄꯥꯛꯁꯦ ꯍꯧꯖꯤꯛ ꯌꯥꯝꯅ ꯑꯩꯈꯣꯏꯒꯤ ꯅꯣꯡꯁꯨ ꯆꯨꯁꯜꯂꯛꯄꯅꯤꯅ ꯀꯩ ꯍꯥꯏꯅꯤ ꯑꯩꯈꯣꯏꯒꯤ ꯎꯅꯥ ꯅꯨꯡꯂꯥ ꯑꯗꯒꯤ ꯎꯉꯩꯁꯦ ꯃꯄꯥꯟ ꯁꯥꯔꯛꯄ ꯂꯩ ꯁꯥꯠꯂꯛꯄ ꯃꯇꯝ ꯆꯦꯔꯤ ꯕ꯭ꯔꯣꯟꯁꯝ ꯃꯇꯝꯁꯦ
ꯍꯣꯏꯅꯦ ꯍꯣꯏꯅꯦ ꯑꯥ ꯍꯧꯖꯤꯛ ꯎꯝ
ꯆꯥꯈꯠ ꯆꯥꯈꯠꯇꯅ ꯂꯥꯛꯑꯦꯕ ꯁꯤ ꯌꯥꯝ ꯂꯥꯛꯑꯦ ꯑꯩꯈꯣꯏꯒꯤ ꯃꯐꯝꯁꯦ ꯆꯥꯛ ꯆꯥꯅꯐꯝ ꯈꯣꯠꯅꯐꯝ ꯑꯗꯨꯝ ꯆꯥꯛ ꯆꯥꯅꯕ ꯑꯃꯗ ꯑꯩꯈꯣꯏꯒꯤ ꯇꯤꯛꯀꯦꯠ ꯂꯧꯔꯤꯁꯦ ꯂꯨꯄꯥ ꯆꯍꯨꯝ ꯂꯧꯋꯦ ꯍꯥꯏꯌꯦꯕ ꯃꯤ ꯑꯃꯒꯤ ꯃꯤ ꯑꯃꯒꯤ ꯇꯤꯀꯦꯠ ꯃꯃꯜ ꯀꯩꯀꯩ ꯂꯣꯏꯅ ꯌꯥꯎꯔ ꯆꯥꯛ ꯆꯥꯅꯕꯒꯤ ꯑꯣꯏꯅ ꯆꯍꯨꯝ ꯂꯧꯋꯦ ꯍꯥꯏ ꯑꯗꯨꯒ ꯀꯣꯏꯕ ꯂꯥꯛꯄ ꯄꯥꯎꯈꯣꯠꯄꯒꯤꯅ ꯑꯩꯈꯣꯏꯒꯤ ꯂꯨꯄꯥ ꯀꯨꯟ ꯇꯤꯛꯀꯦꯠ ꯑꯣꯏꯌꯦꯅ ꯍꯥꯏꯌꯦ ꯑ ꯑꯩꯈꯣꯏ ꯀꯣꯏꯕ ꯈꯛꯇꯒꯤ ꯂꯥꯛ ꯑꯣꯏꯅ ꯑ ꯑꯗꯒꯤ ꯒꯥꯔꯤ ꯄꯥ ꯄꯥꯔꯀꯤꯡ ꯇꯧꯕ ꯒꯥꯔꯤ ꯄꯥꯔꯀꯤꯡꯗꯨꯁꯨ ꯃꯣꯏ ꯇꯣꯉꯥꯟꯅ ꯆꯥꯔꯖ ꯂꯧꯋꯦ ꯍꯥꯏꯌꯦꯦ ꯂꯨꯄꯥ ꯀꯨꯟ ꯑꯗꯨꯃꯥꯏꯅ ꯇꯧꯋꯦ ꯑꯗꯨꯒ ꯍꯧꯖꯤꯛꯀꯤ ꯂꯩꯔꯤꯕ ꯑ ꯁꯟꯊꯩ ꯄꯥꯛ ꯀꯤꯁꯦ ꯍꯧꯖꯤꯛ ꯏꯁꯤꯡꯁꯨ ꯌꯥꯝꯅ ꯆꯥꯎꯔ ꯃꯥꯜꯂꯦ ꯃꯐꯝꯗꯣ ꯑꯗꯨꯝ ꯑꯗꯣ ꯏꯁꯤꯡ ꯃꯥꯏꯁꯤꯡ ꯌꯥꯝꯅ ꯃꯔꯥꯡ ꯀꯥꯏꯅ ꯍꯥꯏ ꯏꯃꯥꯟꯅꯕꯁꯤꯡꯅꯁꯨ ꯂꯥꯛꯑꯣꯅꯗꯤ ꯍꯥꯏꯕꯅꯦ ꯃꯣꯏꯒꯤ ꯁꯟꯗꯩꯄꯥꯛ ꯑꯗꯨꯨꯗ ꯀꯩꯇꯧꯁꯦ ꯅꯣ ꯈꯤꯇꯪ ꯆꯥꯛ ꯆꯥꯃꯤꯟꯅꯁꯦ ꯈꯣꯠꯃꯤꯟꯅꯁꯦꯅ ꯄꯨꯟꯗ ꯀꯨꯏꯔꯦꯅ ꯃꯣꯏꯁꯨ ꯑꯟꯗ꯭ꯔꯣ ꯌꯥꯝ ꯍꯥꯏꯔꯑꯝꯕꯅꯦ
ꯑꯁ ꯆꯨꯝꯃꯤꯅ ꯀꯟꯅ ꯑꯩꯈꯣꯏꯒꯤ ꯑꯗꯨꯒꯤ ꯆꯦꯔꯤ ꯍꯧꯕꯗꯣ ꯑꯗꯨꯒꯤ ꯃꯣꯏꯒꯤ ꯀꯩꯅꯣꯗꯣ ꯅꯠꯇ꯭ꯔꯣ ꯄꯨ꯭ꯔꯈꯤ ꯃꯄꯥꯟꯒꯤꯔ ꯀꯩꯅꯣꯝ ꯑꯃ ꯌꯥꯝ ꯊꯠꯒꯠꯅꯔꯛꯏꯅꯦ ꯃꯐꯝꯁꯨ ꯌꯥꯝ ꯐꯖꯕ ꯍꯥꯏꯇꯥꯔꯦꯅꯦ ꯐꯣꯇꯣꯒꯨꯝꯕ ꯀꯥꯞꯄ ꯅꯨꯄꯤ ꯑꯉꯥꯡꯈꯩꯅꯗꯤ ꯌꯥꯝ ꯄꯥꯝꯖꯕ ꯃꯐꯝꯅꯦꯕ
ꯑꯥ ꯑꯥ ꯃꯥꯅꯦ
ꯆꯤꯡꯌꯥꯒ ꯑꯣꯏꯔ ꯃꯐꯝꯗꯣ ꯌꯥꯝ ꯐꯖꯩ ꯍꯥꯏꯇꯥꯔꯦꯅꯦ
ꯑꯥ ꯑꯥ ꯌꯥꯝ ꯃꯐꯝꯁꯨ ꯆꯞ ꯆꯥꯕꯅꯦ ꯑꯗꯨꯝ ꯑꯩꯈꯣꯏ ꯆꯥꯛ ꯏꯁꯤꯡ ꯆꯥꯅꯕꯝ ꯑꯗꯒꯤ ꯀꯣꯏꯐꯝ ꯂꯥꯡꯐꯝꯒꯤꯗꯤ ꯗꯤꯀꯣ ꯐꯣꯇꯣ ꯀꯥꯞꯐꯝ ꯃꯑꯣꯡ ꯌꯥꯝꯅ ꯇꯥꯅ ꯑꯩꯈꯣꯏꯒꯤ ꯚ꯭ꯌꯨꯒꯁꯦ ꯌꯥꯝ ꯐꯖꯔꯒ ꯌꯥꯝ ꯏꯪꯅ ꯆꯤꯛꯅ ꯂꯦꯝꯕꯗꯣ ꯑꯣꯏꯕꯅꯦꯕ ꯑꯗꯨꯒꯤ ꯁꯟꯊꯩ ꯄꯥꯛꯇꯣ ꯅꯨꯡꯉꯥꯏꯅꯤ ꯀꯔꯤꯝ ꯊꯣꯏꯗꯣꯛꯄ ꯀꯔꯤꯝ ꯂꯩꯇꯦ ꯑꯗꯨꯗ
ꯍꯣꯏꯅꯦ ꯑꯗꯨ ꯂꯝꯕꯤ ꯍꯥꯏꯔꯦ ꯅꯥꯇꯩ ꯆꯥꯔꯦ ꯂꯝꯕꯤꯁꯨ ꯐꯔꯦꯅ
ꯑꯗꯨꯒ ꯑꯟꯗ꯭ꯔꯣꯒꯤ ꯅꯥꯀꯟꯗ ꯑꯩꯈꯣꯏꯒꯤ ꯍꯣꯇꯦꯜ ꯑꯃ ꯍꯟꯇꯛꯀꯤ ꯏꯁꯩ ꯌꯥꯝ ꯆꯥꯎꯅꯒ ꯁꯤꯟꯈꯤꯕ ꯃꯐꯝ ꯑꯃ ꯂꯩꯕꯅꯤꯅꯦ ꯑꯩꯈꯣꯏꯒꯤ ꯃꯃꯤꯡꯗꯨꯕꯨ ꯀꯔꯤꯕ ꯍꯞ ꯃꯣꯏꯒꯤ ꯑꯟꯗ꯭ꯔꯣꯒꯤ ꯑ ꯍꯣꯇꯦꯜ ꯑꯃ ꯃꯃꯤꯡꯗꯤ ꯀꯥꯎꯈ꯭ꯔꯦ ꯀꯔꯤ ꯍꯥꯏꯗꯣꯏꯅꯣ ꯑꯗꯣ ꯃꯃꯤꯡꯁꯦ ꯑꯩꯖꯦ ꯑꯃꯨꯛ ꯑꯃꯨꯛ ꯀꯥꯎꯒꯟꯕ ꯑꯃ ꯊꯤꯕ ꯑꯃ ꯌꯥꯎꯕ ꯍꯥꯏꯇꯥꯔꯦ ꯑꯥꯗ ꯑꯩꯈꯣꯏꯒꯤ ꯁꯣꯔꯤ ꯁꯦꯟꯖꯝ ꯍꯣꯏ ꯅꯥꯏꯠ ꯑꯣꯏꯅ ꯁꯤꯟꯈꯤꯕꯅꯦ ꯇꯤꯀꯦꯠꯀ ꯇꯧꯔꯒ ꯈꯣꯠꯂꯒ
ꯑꯥ
ꯌꯥꯝꯅ ꯑꯩꯈꯣꯏꯁꯨ ꯌꯦꯡꯕ ꯆꯠꯂꯦ ꯌꯦꯡꯕ ꯆꯠꯄꯁꯦ ꯍꯧꯖꯤꯛ ꯃꯃꯥꯡꯗ ꯇꯧꯕꯅꯤꯀꯣ ꯑꯩ ꯑꯦꯛꯖꯦꯛ ꯍꯣꯇꯦꯜꯗꯨꯗꯤ ꯀꯥꯎꯔꯦꯕ ꯍꯣꯇꯦꯜꯗꯣ ꯀꯩ ꯑꯩ ꯅꯤꯡꯁꯤꯡꯕꯁꯦ ꯊꯣꯛꯇꯦ
ꯑꯁ ꯑꯗꯨ ꯍꯥꯏꯔꯒ ꯑꯗꯨꯁꯨ ꯁꯠꯄ ꯌꯥꯏꯑꯕꯀꯣ ꯛꯃ ꯈꯜꯂꯛꯅꯦ ꯀꯣꯏꯐꯝꯁꯦ ꯑꯗꯨ ꯃꯣ ꯃꯔꯛ ꯈꯔꯗꯤ ꯌꯥꯝ ꯆꯠꯅꯔꯝꯃꯦ ꯑꯩꯈꯣꯏ ꯔꯣꯝꯗꯁꯨ ꯖꯒꯥ ꯑꯃ ꯂꯩꯌꯦꯕꯀꯣ
ꯑꯥ
ꯀꯩꯅꯣꯅ ꯋꯥꯔꯣꯏ ꯒꯥꯔꯗꯦꯟ ꯑꯃ ꯂꯩꯌꯦꯕ
ꯋꯥꯔꯣꯏ ꯒꯥꯔꯗꯦꯟ
ꯎꯝ ꯍꯧꯖꯤꯛ ꯑꯩꯈꯣꯏꯒꯤ ꯆꯤꯡ ꯃꯌꯥꯗꯅꯦꯕꯀꯣ ꯁꯤꯖꯨ ꯀꯩꯅꯣ ꯇꯧꯋꯦ ꯑꯩꯈꯣꯏꯒꯤ ꯂꯣꯛꯀꯤ ꯏꯁꯤꯡꯒꯩꯗꯣ ꯃꯊꯛꯇꯒꯤ ꯆꯦꯟꯗꯔꯛꯗꯣꯏꯅꯦꯕ ꯆꯦꯟꯗꯔꯛꯒꯥ ꯀꯩꯅꯣ ꯑꯗꯨꯗꯒ ꯑꯩꯈꯣꯏꯒꯤ ꯍꯤꯞꯄ ꯂꯩꯕꯤ ꯈꯨꯅꯨꯡꯉꯥꯏ ꯑꯃꯅꯤꯍꯦ
ꯑꯦ ꯑꯗꯨ ꯃꯗꯨ ꯌꯥꯏꯅꯦ
ꯑꯦ ꯑꯗꯨꯖꯨ ꯍꯧꯖꯤꯛ ꯃꯣꯏ ꯁꯦꯝꯒꯠ ꯁꯥꯒꯠꯄꯒꯤ ꯈꯔ ꯊꯤꯡꯖꯤꯜꯂꯤꯕꯀꯣ
ꯑꯥ
ꯑꯁ ꯑꯗꯨꯒꯤ ꯃꯐꯝꯗꯨ ꯏꯪꯖꯗ ꯑꯗꯨꯗꯤ ꯀꯩꯅꯣꯝ ꯈꯔ ꯂꯩꯌꯦ ꯑꯩꯈꯣꯏꯒꯤ ꯄꯥꯔꯛꯇꯨꯗ ꯄꯨꯈ꯭ꯔꯤ ꯑꯆꯧꯕ ꯑꯃ ꯂꯩꯌꯦꯕꯀꯣ ꯑꯗꯣ ꯑꯗꯨꯝ ꯑꯩꯈꯣꯏꯟ ꯍꯤ ꯇꯣꯡꯉꯦ ꯀꯥꯏꯦ ꯍꯤ ꯇꯣꯡꯕ ꯌꯥꯏꯑꯕ
ꯑꯣ
ꯆꯥꯛ ꯆꯥꯅꯐꯝ ꯑꯩ ꯀ ꯂꯣꯏ ꯄꯤ ꯃꯣꯏꯅ ꯀꯣꯜ ꯂꯤꯛ ꯋꯥꯏꯕ ꯈꯣꯠꯄ ꯂꯣꯏ ꯄꯤꯗꯣꯏꯅꯦꯕ ꯑꯗ ꯅ ꯀꯣꯜꯂꯤꯛ ꯋꯥꯏꯕꯗꯨ ꯂ ꯀꯩꯅꯣ ꯂꯧꯋꯦ ꯂꯨꯄꯥ ꯆꯥꯇ꯭ꯔꯨꯛ ꯂꯧ ꯃꯥꯜꯂꯦ ꯀꯣꯜ ꯂꯤꯛ ꯁꯤꯡ ꯁꯤꯡꯗꯤ ꯄꯤꯔꯁꯤ ꯁꯤꯡ ꯊꯣꯡꯖꯒꯦ ꯑꯗꯨꯑꯣꯏꯁꯨ
ꯃꯥꯅꯦ ꯃꯥꯅꯦ ꯃꯥꯅꯦ
ꯑꯗꯨꯝ ꯃꯈꯣꯏ ꯒ꯭ꯌꯥꯁꯣꯏ ꯂꯧꯖꯩꯕ ꯑꯗꯨꯝ ꯄꯩꯁꯥ ꯆꯞ ꯃꯥꯟꯅꯕꯅꯤꯅ ꯑꯁ ꯒ꯭ꯌꯥꯁ ꯑꯣꯏꯅ ꯊꯣꯡꯖꯔꯒꯦꯅ ꯑꯗꯨꯝ ꯑꯗꯨꯁꯨ ꯑꯗꯨꯝ ꯅꯨꯡꯉꯥꯏꯕ ꯃꯐꯝꯗ ꯏꯪ ꯂꯥꯑꯣꯔꯒꯀꯣ
ꯑꯣ ꯑꯗꯨꯗꯤ ꯁꯨꯃꯥꯏ ꯇꯧꯔꯁꯦ ꯑꯩꯈꯣꯏ ꯄꯨꯟꯁꯦ ꯍꯥꯏꯕꯗꯣ ꯑ ꯑꯩꯈꯣꯏ ꯏꯁꯨꯡ ꯏꯃꯥꯟꯅꯕꯉꯩ ꯄꯨꯟꯁꯩ ꯍꯥꯏꯕꯗꯣ ꯑꯗꯨꯗ ꯆꯞ ꯆꯥꯅꯤ ꯑꯗꯨ ꯃꯐꯝꯗꯣ
ꯌꯥꯏꯌꯦꯦ ꯑꯩꯈꯣꯏ ꯃꯌꯥꯝ ꯄꯨꯂꯞ ꯀꯣ ꯅꯣꯡꯃ ꯋꯥꯔꯤ ꯄꯨꯂꯞ ꯁꯥꯟꯅꯖꯦ ꯑꯗꯨꯒ ꯑꯊꯨꯕꯗ ꯐꯖꯅꯕ ꯇꯧꯖꯩ ꯌꯥꯏ ꯄꯨꯟꯗꯕꯁꯨ ꯀꯨꯏꯔꯦ
ꯑꯣ ꯄꯨꯟꯊꯣꯛꯁꯦꯀꯣ ꯅꯣꯡꯃ ꯐꯖꯅ ꯑꯗꯨꯃꯥꯏꯅ ꯄꯨꯜꯂꯒ ꯋꯥꯔꯤ ꯑꯩ ꯑꯃꯨꯛ ꯀꯩ ꯇꯧꯔꯛꯀꯦ
ꯍꯣꯏ ꯌꯥꯏꯌꯦ ꯌꯥꯏꯌꯦ ꯌꯥꯏ ꯐꯧꯅꯁꯤ ꯐꯧꯅꯁꯤ ꯎꯝ ꯊꯝꯃꯣ ꯊꯝꯃꯣ ꯍꯣꯏ ꯍꯣꯏ ꯎꯝ ꯊꯝꯃꯦ ꯊꯝꯃꯦ